ꯇꯥꯕ꯭ꯔꯣ ꯂꯩꯁꯥꯕꯤ ꯍꯜꯂꯣ ꯍꯜꯂꯣ ꯍꯜꯂꯣ
ꯍꯂꯣ
ꯇ ꯇꯥꯕ꯭ꯔꯣ ꯇꯥꯗ꯭ꯔꯣ
ꯍꯂꯣ
ꯍꯜꯂꯣ ꯇꯥꯕ꯭ꯔꯣ ꯍꯜꯂꯣ
ꯇꯥꯏ ꯇꯥꯏ
ꯍ ꯇꯥꯔꯕ꯭ꯔꯣ
ꯇꯥꯏ ꯇꯥꯏ ꯑꯉꯥꯡ ꯑꯃꯃꯨꯒ ꯀꯞ꯭ꯔꯦ ꯍꯥꯎ ꯎꯝ ꯎ ꯍꯣꯏ ꯑꯣ ꯎꯝ
ꯉꯁꯥꯏꯅ ꯂꯥꯛꯇꯦ ꯑꯗꯨꯒ
ꯅꯠꯇꯦ ꯆꯥꯛ ꯆꯥꯔꯦ ꯅꯪꯗꯤ ꯑꯗꯨꯗ ꯀꯔꯤ ꯇꯕ ꯊꯕꯛ ꯇꯧꯕ꯭ꯔꯣ
ꯎ ꯑꯩꯔꯣ ꯑꯩ ꯑꯩ ꯇꯧ ꯊꯕꯛ ꯇꯧꯗꯦꯣ ꯑꯉꯥꯡ ꯑꯅꯤ ꯁꯦꯟꯅꯔꯒ ꯂꯩꯑ ꯀꯝꯄ꯭ꯌꯨꯇꯔ ꯀꯣꯆꯤꯡ ꯆꯠꯂꯒ ꯂꯩꯑ ꯄꯦ ꯑꯁ ꯁꯤꯤꯌꯥꯥ ꯈꯣꯡꯈꯥꯡ ꯋꯥꯄꯤꯒꯤ ꯆꯣꯡꯝꯀꯟ ꯃꯆꯥꯒ ꯆꯟꯗꯣꯟꯄꯣꯛ ꯅꯨꯄꯤꯗ ꯕꯣꯅꯔꯖꯤ ꯃꯆꯥꯒ ꯅ
ꯎꯝ
ꯅꯣꯏ ꯀꯔꯤ ꯃꯊꯦꯜ ꯆꯥꯕ꯭ꯔꯣ
ꯑꯦꯁ ꯀꯣꯕꯤ ꯂꯩꯁꯥꯏ ꯑꯩꯈꯣꯏꯗꯤ ꯑꯩꯈꯣꯏꯒꯤ ꯃꯤꯡꯁꯨ ꯂꯩ ꯅꯤꯅ ꯂꯩ ꯈꯛꯇ ꯆꯥꯏꯌꯦ
ꯑ
ꯃꯇꯝ ꯅꯠꯇꯦ ꯑꯗꯨꯁꯨ ꯑꯩꯒꯤ ꯌꯨꯝꯗ ꯊꯥꯖꯕ ꯑꯦꯁ
ꯑꯗꯨꯗ ꯍꯧꯔꯛꯄ ꯑ ꯑ
ꯑꯗꯨ ꯑꯩ ꯑꯩꯒꯤ ꯌꯨꯝꯗ ꯊꯣꯠ ꯊꯣꯠ ꯂꯥꯎꯕ ꯈꯨꯠꯁꯤꯅ ꯊꯥꯔꯒꯅꯦ ꯆꯥꯔꯤꯕꯅꯦ ꯆꯥꯔꯤꯕꯅꯦ ꯑꯗꯨꯅ ꯃꯇꯝ ꯅꯠꯇ꯭ꯔꯁꯨ ꯑꯗꯨ ꯀꯣ ꯀꯣꯕꯤ ꯂꯩ ꯆꯥꯕꯗꯣꯁꯃꯣꯏꯗꯧꯋ ꯌꯨꯝꯗ ꯊꯥꯕꯤꯒꯦꯔꯥ ꯈꯪꯗꯦ ꯃꯣꯏꯒꯤ ꯀ꯭ꯔꯤ ꯏꯀꯟ ꯀꯟꯕ ꯋꯥꯔꯦꯗ ꯕ꯭ꯔꯣꯀꯣꯂꯤ ꯇꯥꯏꯞꯇ ꯇꯧꯋꯦ ꯕ꯭ꯔꯣꯀꯣꯂꯤ ꯇꯥꯅ ꯇꯧꯕꯅꯦ ꯈꯪꯕ꯭ꯔꯥ ꯏꯀ ꯏꯀ ꯑꯩꯅ ꯀꯔꯤ ꯇꯧꯕꯖꯠꯂꯣꯁꯤ ꯕꯣꯏꯗꯕꯥꯠ ꯔꯆꯥꯕꯒꯥꯟꯖꯤꯗꯨꯃꯑꯣ
ꯍꯣꯏꯗ ꯍꯣꯏꯗ ꯂꯩꯒꯤ ꯂꯩꯒꯤ ꯌꯨꯝꯗ ꯍꯧꯕꯅꯤꯅ ꯀꯟꯕ ꯑꯣꯏꯔꯝꯅꯤ ꯎꯝ ꯑꯗꯨꯅꯦ ꯂꯩꯈꯛ ꯂꯩꯇꯕ ꯋꯥꯅꯤ ꯄꯅꯤ ꯄꯥꯂꯦ
ꯅꯣꯏ ꯌꯨꯝꯗ ꯆꯠꯂꯗꯤ ꯅ ꯃꯥ ꯍꯥꯟꯅ ꯇꯧꯕꯗꯨ ꯂꯣꯏꯔꯦ ꯂꯩ ꯂꯩ ꯃꯌꯥꯝꯗꯣ ꯅꯄꯥꯟꯅꯈ꯭ꯔꯦ ꯍꯥꯏꯕ꯭ꯔꯥ ꯊꯕꯛ ꯇꯧꯅꯉꯥꯏ ꯇꯝꯗꯤ ꯨ ꯇꯧꯏ ꯑꯗꯥꯇꯧꯑ‌ꯦ ꯍꯌꯦ ꯏꯁꯥꯎ ꯂꯥꯡꯉꯦ ꯑꯁꯤ ꯇꯧꯕꯗꯤ ꯏꯁꯆꯥꯎ ꯀꯔꯤꯁꯨ ꯂꯥꯡꯗꯦ
ꯎꯝ
ꯃꯤ ꯃꯤ ꯄꯥꯝꯖꯕꯅꯤꯅꯀꯣ ꯑꯩꯁꯨ ꯍꯥꯟꯅꯗꯤ ꯌꯥꯝ ꯄꯥꯝꯂꯝꯕꯅꯦ ꯍꯧꯖꯤꯛ ꯄꯥꯛꯁꯨ ꯊꯥꯁꯨ ꯊꯥꯅꯤꯡꯕꯁꯨ ꯄꯣꯛꯇ꯭ꯔꯦ ꯇꯣꯞ ꯇꯣꯞꯄ ꯁꯈ꯭ꯔꯤꯁꯨꯣ ꯍ ꯍꯥꯏꯔ ꯑꯩꯁꯨ ꯌꯨꯝ ꯂꯩꯕ ꯀꯥꯟꯗꯣ ꯌꯥꯝ ꯄꯥꯝꯕꯅꯦꯕ ꯂꯩ ꯊꯥꯕꯗꯣ ꯎꯕ ꯍꯥꯏꯖꯦ ꯄ ꯊꯥ ꯊꯥꯗꯤ ꯊꯥꯁꯨ ꯊꯥꯕꯅꯦ ꯑꯩꯅꯁꯨ ꯑꯗꯨꯕꯨꯣ ꯁꯤꯗ ꯂꯩꯕ ꯀꯥꯟꯗꯤ ꯊꯥꯅꯉꯥꯏ ꯖꯒꯥꯁꯨ ꯂꯩꯇꯕꯅꯤꯅ ꯀꯔꯤ ꯑꯗꯨꯨꯝ ꯕꯤꯠꯇ ꯇꯣꯠ ꯕꯤꯠꯇ ꯇꯣꯠ ꯇꯦꯛꯈ꯭ꯔꯦ ꯑꯣ ꯑꯁꯤꯒꯤ ꯃꯇꯥꯏꯗ ꯑꯩꯅ ꯊꯥꯖꯤꯟꯕꯅꯦ ꯃꯁꯤ ꯑꯩꯈꯣꯏꯒꯤ ꯎꯝ ꯃꯈꯥꯔꯣꯝꯒꯤꯗꯣ ꯂꯝꯕꯤ ꯀꯩꯅꯣ ꯇꯧꯋꯤꯗ ꯊꯥꯏꯕ ꯊꯥꯔꯒ ꯑꯗꯨ ꯁꯤꯡ ꯁꯤꯡ ꯊꯥꯞꯄꯁꯤꯡꯗꯨꯅꯀꯣ ꯁꯥꯎꯂꯤꯕꯅꯤ ꯅꯍꯥꯟ ꯈꯪ ꯑꯩꯅ ꯍꯧꯖꯤꯛ ꯃꯅꯥꯒꯨꯝꯅ ꯑꯃ ꯇꯧꯔꯒ ꯎ ꯑꯉꯥꯡꯕꯒꯨꯝꯕ ꯑꯣꯏꯔꯒ ꯈꯔ ꯁꯥꯡꯇꯛ ꯇꯧꯕꯗꯣ ꯂꯩ ꯁꯥꯠꯇꯕꯤꯗ ꯔꯦꯠ ꯀꯂꯔꯒꯨꯝꯕ ꯑꯣꯏꯕꯗꯣ
ꯎꯝ
ꯑꯗꯨꯁꯦ ꯊꯥꯕꯅꯦꯕ ꯄꯔꯦꯡ ꯁꯥꯟꯅꯀꯣ ꯃꯈꯣꯡ ꯇꯔꯦꯠ ꯍꯥꯏꯕꯕꯁꯤꯦ ꯊꯥꯈ꯭ꯔꯦꯕ ꯑꯩꯅ ꯈꯪꯕ꯭ꯔꯥ ꯊꯥꯔꯒ ꯁꯤꯡ ꯊꯥꯕꯁꯤꯅ ꯂꯣꯏ ꯂꯟꯕꯤꯔꯒ ꯁꯤꯈ꯭ꯔꯦ
ꯄꯥꯝꯃꯨ ꯑꯦ
ꯑꯗꯨ ꯇꯧꯈ꯭ꯔꯦ ꯑꯗꯨꯒ ꯃꯇꯨꯡꯗ ꯑꯩꯈꯣꯏ ꯕꯥꯠꯔꯨꯝꯒꯨꯝꯕ ꯁꯥꯕ ꯃꯅꯤꯡꯗꯣ ꯑꯗꯨꯗꯒꯤ ꯄꯔꯦꯡꯁꯦ ꯊꯥꯛ ꯊꯈ꯭ꯔꯦꯕ ꯑꯗꯨ ꯈꯔꯥꯁꯦ ꯊꯥꯔꯒ ꯎ ꯀꯔꯤ ꯀꯔꯤ ꯂꯩ ꯍꯥꯏꯕ꯭ꯔꯥ ꯑꯦꯟꯊꯣꯔꯤꯌ ꯃꯥꯟꯕ ꯑꯃ ꯋꯥꯏꯠ ꯀꯂꯔ ꯑꯣꯏꯔꯒ ꯁꯤ ꯑꯥ ꯀꯜꯈꯣꯏꯗ ꯂꯩꯕꯗꯣ ꯐꯖꯕꯅꯦ ꯑ ꯑꯗꯨ ꯂꯩꯥꯏ ꯑ ꯥꯟ ꯄꯥꯟ ꯃꯈꯣꯡꯗꯣ ꯃꯄꯥꯟꯒꯨꯝꯕ ꯇꯧꯕꯅꯦꯕ ꯑꯗꯨꯁꯦ ꯅꯍꯥꯟ ꯑꯩꯅ ꯄꯥꯝꯅꯟꯕꯤ ꯒꯤ ꯅꯤꯈ꯭ꯔꯕꯅꯦꯕ ꯀꯗ ꯅꯨꯡꯁꯥ ꯁꯥꯔꯤꯉꯩ ꯃꯇꯝ ꯑꯩꯈꯣꯏꯅ ꯄꯨꯔꯛꯄꯗꯣ ꯑꯩꯅ ꯃꯁ ꯊꯥꯔꯤꯉꯩꯗ ꯄꯨꯔꯛꯄꯅꯦꯕ ꯑꯗꯨꯁꯨ ꯑꯗꯨꯒꯤ ꯆꯪꯂꯤꯉꯩꯗ ꯈꯔ ꯅꯤꯍꯧꯒꯦ ꯑꯩꯅ ꯆꯥꯟꯁꯇꯣ ꯂꯧꯔꯒ ꯈꯔ ꯅꯤꯈ꯭ꯔꯦꯅꯦ ꯃꯌꯥꯝ ꯄꯤꯔꯛꯈ꯭ꯔꯦ ꯐꯪꯕ꯭ꯔꯥ ꯃꯈꯣꯡꯁꯦ ꯄꯥꯟꯅꯦꯦꯕ ꯑꯗꯨ ꯑꯩꯅ ꯊꯥꯕ ꯁꯨꯝꯕꯁꯤꯡ ꯊꯤꯑꯕ ꯑꯁꯤꯗꯒꯤ ꯈꯔꯒ ꯑꯥꯗꯒꯤ ꯈꯔ ꯊꯥꯈ꯭ꯔꯦ ꯊꯥꯔꯒ ꯑꯃꯨꯛꯀ ꯑꯣꯏꯅ ꯃꯔꯤꯡ ꯈꯣꯏꯔꯒ ꯀꯅꯥꯅꯁꯤꯡ ꯊꯥꯕ ꯂꯥꯛꯈ꯭ꯔꯦꯕ ꯑꯃꯨꯛꯀ ꯊꯝꯕꯤꯕꯒꯤ ꯂꯣꯏꯔ ꯅꯟꯒꯤ ꯍꯧꯖꯤꯛꯈꯛ ꯇ ꯂꯩꯔꯝꯃꯦ
ꯑꯣ
ꯍꯥꯏꯕꯅꯦ ꯏꯆꯦꯉꯣꯟꯗ ꯑꯁ ꯅꯣꯏꯗꯣ ꯏꯁꯤꯡ ꯊꯥꯔꯁꯨ ꯑꯁꯤꯗꯗꯤ ꯄꯥꯟꯍꯟꯒꯅꯨ ꯍꯥꯏꯌꯣ ꯑꯩꯁꯨ ꯂꯩꯗꯨ ꯈꯔ ꯊꯥꯅꯤꯡꯕꯒꯤ ꯊꯥꯔꯒ ꯂꯣꯏꯅ ꯁꯤꯈ꯭ꯔꯦꯅ ꯍꯥꯏꯕꯅꯦꯕ ꯅ ꯁꯤꯒ ꯑꯗꯨ ꯑꯩꯅ ꯊꯥꯕ ꯂꯩꯁꯤꯡꯗꯣ ꯑꯩꯅ ꯄꯥꯝꯕ ꯈꯛꯇ ꯑꯣꯏꯌꯦꯕꯟꯇ꯭ꯔꯥ ꯑꯗꯨ ꯑꯩꯅ ꯄꯥꯝꯃꯨꯕ ꯑꯗꯨ ꯑꯗꯨꯗꯤ ꯁꯤꯡꯗꯣ ꯍꯥꯞꯄꯁꯨ ꯑꯁꯤ ꯃꯇꯥꯏ ꯐꯜꯂꯣ ꯗ꯭ꯔꯦꯟ ꯗ꯭ꯔꯦꯟ ꯂꯩꯕꯗ ꯂꯥ ꯅꯥꯂꯥꯕꯨꯨꯛ ꯂꯥꯟꯍꯟꯒꯅꯨ ꯑꯣꯏꯅ ꯍꯥꯏꯌꯨ ꯍꯥꯏꯕꯅꯦꯕ ꯆꯠ ꯑꯅꯦ ꯉꯝ ꯗꯅ ꯉꯝꯗ ꯍꯩꯇ ꯍꯩꯇꯅ ꯊꯥꯔꯒ ꯑꯦ ꯑꯗꯨ ꯍꯥꯏꯕꯅꯤ ꯃꯥꯁꯨ ꯍꯣꯏ ꯍꯣꯏꯗꯤ ꯍꯥꯏꯕꯅꯤ ꯎꯝ ꯗꯦꯠꯅꯦ ꯍꯥꯏꯕꯗꯤ ꯌꯥꯝ ꯀ꯭ꯔꯤꯌꯥꯁꯤ꯭ꯔꯥ ꯑꯩꯈꯣꯏꯁꯨ ꯃꯤꯅꯤꯅ ꯈꯔ ꯂꯩꯗ꯭ꯔꯗꯤ ꯅꯨꯡꯉꯥꯏꯇꯦꯕ ꯂꯩꯗꯣ ꯎꯝ ꯑꯩꯗꯤ ꯁꯨꯃꯥꯏꯅ ꯇꯧꯕꯅꯦ ꯍꯧꯖꯤꯛꯄꯨꯗꯤ ꯀ ꯁꯨ ꯈꯗ꯭ꯔꯦ ꯍꯣꯏ ꯎꯝ ꯑꯩꯅ ꯍꯥꯟꯅ ꯑꯁꯨꯃꯥꯏ ꯈꯟꯕꯅꯦꯕ ꯃꯤꯒꯤ ꯌꯨꯝ ꯆꯠꯂꯁꯨꯀꯣ ꯃꯤꯒꯤ ꯌꯨꯝ ꯑꯗ ꯆꯠꯂꯁꯨ ꯑꯩꯈꯣꯏ ꯑꯍꯤꯡꯒꯨꯝꯕ ꯂꯦꯛꯄ ꯇꯥꯔꯗꯤ ꯈꯔ ꯂꯩ ꯑꯕꯈꯛꯕ ꯑꯕ ꯐꯥꯎ ꯂꯩꯇꯕꯤ ꯊꯥꯔꯒ ꯂꯩꯕꯗꯣ ꯌꯥꯝ ꯋꯥꯈꯜ ꯅꯨꯡꯉꯥꯏꯇꯦꯕ ꯑ ꯀ ꯇꯧꯔꯤꯁꯨ ꯑꯗꯨꯝ ꯍꯧꯍꯟꯅꯤꯡꯕꯗꯣ ꯑꯗꯨꯒꯨꯝꯕ ꯃꯤꯅꯦꯕ ꯑꯩꯁꯨ ꯌꯥꯝ ꯌꯥꯝ ꯊꯥꯕ ꯉꯝꯗ꯭ꯔꯁꯨꯀꯣ ꯑꯃ ꯑꯅꯤꯗꯤ ꯑꯗꯨꯝ ꯊꯥꯅꯤꯡꯉꯦꯕ ꯑꯗꯨ ꯀꯔꯤꯁꯨ ꯂꯩꯇ꯭ꯔꯁꯨ ꯑꯩꯒꯤ ꯋꯥꯈꯟꯗ ꯌꯥꯝ ꯅꯨꯡꯉꯥꯏꯇꯦꯕ ꯏ ꯀꯣꯛ ꯀꯣꯛꯂꯒ ꯇꯧꯔꯤꯕꯅꯣ
ꯑꯖꯅꯤ ꯀꯣ ꯀꯒ
ꯊꯥꯕ ꯍꯧꯔꯒ ꯀꯗꯥꯏꯗꯒꯤꯒ ꯁꯤꯡꯅ ꯑꯃꯨꯛꯀ ꯅꯥꯟꯕꯤ ꯑꯇꯣꯞꯄ ꯈꯔꯕꯨꯗꯤ ꯍꯥꯎꯕꯁꯨ ꯌꯥꯕ ꯑꯗꯨ ꯑꯩꯅ ꯈ꯭ꯋꯥꯏ ꯄꯥꯝꯕ ꯑꯗꯨ ꯑꯅꯤꯗꯤ ꯗ꯭ꯔꯦ ꯃꯈꯣꯡ ꯍꯧꯖꯤꯛ ꯑꯃꯗꯤ ꯃꯈꯣꯡ ꯑꯃꯈꯛꯇꯗꯤ ꯍꯧꯋꯦ
ꯄꯥꯛ ꯍꯧꯒꯗꯦ ꯍꯥꯏ ꯑ
ꯗꯤ ꯍꯧꯕꯅꯦꯕ ꯅꯍꯥꯟ ꯅꯜꯒꯁꯤ ꯁꯤꯖꯤꯕꯅꯦꯕ
ꯀꯣ ꯁꯤꯁꯤꯡꯍ ꯍꯥꯏꯣ ꯊꯉꯣ ꯍꯥꯏ
ꯃꯥꯗꯤ ꯂꯩ ꯄꯥꯝꯖꯕꯅꯦ ꯃꯥꯗꯤ ꯂꯩ ꯄꯥꯝꯖꯕꯅꯦ ꯃꯥ ꯄꯥꯝꯖꯕ ꯃꯣꯏꯒꯤ ꯂꯥꯏꯔꯤꯛꯇꯣ
ꯑꯗꯨꯁꯨ ꯑꯗꯨꯝ ꯈꯔ ꯊꯥꯕꯗꯣ ꯑꯗꯨꯝ ꯌꯦꯡꯕ ꯅꯨꯡꯉꯥꯏꯕꯅꯦ
ꯑꯁ ꯗꯤꯜ ꯂꯦꯟꯕ ꯅꯨꯡꯉꯥꯏꯕꯅꯦ ꯍꯂ ꯂꯩꯕꯁꯦ ꯑꯗ ꯑ ꯂꯩꯔꯤꯉꯩ ꯃꯇꯝꯗꯣ ꯏꯆ ꯏꯕꯥꯅꯤꯗꯣ ꯏꯆꯦꯒꯤ ꯌꯨꯝꯒ ꯏꯕꯥꯅꯤ ꯌꯨꯝꯗꯣ ꯑꯩꯈꯣꯏꯁꯨ ꯅꯛꯅꯏꯕ ꯈꯪꯕ꯭ꯔꯥ ꯑꯗꯨꯣ ꯅꯪꯅꯕꯅꯤꯅ ꯑꯍꯤꯡꯁꯦ ꯄꯨꯡ ꯃꯥꯄꯜ ꯃꯈꯥꯏ ꯇꯔꯥ ꯑꯗꯨꯝ ꯇꯨꯝꯃꯦꯕꯀꯣ ꯑꯗꯨ ꯇꯨꯝꯕꯁꯦ ꯑꯣ ꯍꯧꯖꯤꯛ ꯁꯝꯃꯔ ꯃꯇꯝꯅꯤ ꯃꯄꯥꯟꯗ ꯀꯣꯏꯒꯅꯤ ꯏꯕꯥꯅꯤꯁꯦ ꯍꯪꯒꯗ ꯍꯟꯗ ꯍꯟꯒꯥ ꯍꯟꯗꯒ ꯑꯣꯏꯣꯏꯒꯅꯤ ꯑꯗꯨꯒ ꯑꯩꯈꯣꯏ ꯂꯩꯀꯥꯏꯗ ꯑꯉꯥꯡ ꯅꯨꯄꯤ ꯃꯆꯥ ꯂꯩꯁꯥꯕꯤ ꯃꯆꯥ ꯑꯃꯁꯨ ꯂꯥꯛꯑꯦ ꯑꯩꯈꯣꯏ ꯏꯍꯨꯝꯁꯦ ꯥꯏ ꯍꯥꯜꯂꯒ ꯂꯩ ꯌꯦꯡꯕ ꯂꯩꯒꯤ ꯋꯥꯔꯤ ꯈꯗꯅꯦ ꯑꯩꯈꯣꯏꯅ ꯁꯥꯟꯅꯕꯗ ꯈ ꯂꯩꯒꯤ ꯋꯥꯔꯤ ꯏꯃꯗꯤ ꯁꯥꯅ ꯏꯆꯦꯅ ꯍꯦꯟꯅ ꯄꯥꯃꯤ ꯃꯂꯏꯗꯣ ꯦꯅ ꯃꯥ ꯨ ꯑꯩ ꯑꯩꯅ ꯑꯩꯅ ꯄꯥꯝꯕ ꯇꯥꯔꯁꯨ ꯑꯗꯨꯃꯛ ꯌꯥꯎꯗꯦꯕꯀꯣ ꯑꯗꯨꯒ ꯏꯆꯦꯗꯤ ꯃꯥ ꯚꯨꯝꯕꯅꯦꯕ ꯈꯪꯕ꯭ꯔ ꯃꯅꯥ ꯄꯥꯝꯕ ꯆꯥꯡꯗꯣ ꯑꯗꯣ ꯑꯃꯗ ꯇꯨꯝ ꯋꯥꯔꯤ ꯁꯥꯕꯁꯤ ꯑꯗꯨ ꯄꯨꯡꯗꯣ ꯑꯥ ꯌꯎꯕꯅꯦ ꯑꯗꯨꯒꯤ ꯏꯅꯥꯎꯅꯨꯄꯤ ꯑꯖꯤ ꯏꯆꯦꯒꯤ ꯃꯅꯥꯎꯅꯨꯄꯤꯗꯣ ꯑꯗꯨ ꯑꯗꯨꯅ ꯀꯔꯤ ꯍꯥꯏꯕ ꯅꯕꯥꯅꯤ ꯁꯦ ꯀꯔꯤ ꯗꯤꯜꯂꯕ꯭ꯔꯣ ꯑꯗꯨꯗ ꯍꯥꯏꯈ꯭ꯔꯤꯕ ꯀꯔꯤ ꯗꯤꯜ ꯂꯦꯜꯕ ꯑꯗꯨ ꯂꯩꯒꯤ ꯇꯣꯄꯤꯛ ꯈꯛꯇꯅꯤ ꯏꯕꯥꯅꯤꯅ ꯋꯥꯔꯤ ꯁꯥꯕꯁꯨ
ꯍꯣꯕꯤꯅꯦ ꯍꯣꯕꯤ ꯃꯤꯒꯤ ꯍꯣꯕꯤꯗ ꯈꯨꯠ ꯊꯤꯟꯖꯤꯜꯂꯛ ꯀꯅꯨ
ꯗꯋꯥ
ꯑꯗꯨꯅꯦ ꯂꯩ ꯅ ꯌꯨꯝꯗ ꯂꯩ ꯂꯩꯗꯣ ꯍꯨꯔꯥꯟ ꯕꯤꯒꯅꯤ ꯆꯥꯗ꯭ꯔꯤꯗ ꯊꯣ ꯆꯥꯔꯔꯣꯏ
ꯃꯊꯪꯗ ꯑꯃꯨꯛ ꯀꯠꯆꯒꯦ ꯑꯗꯨꯗꯣ ꯆꯤꯟꯗꯣ ꯑꯩꯅꯦ ꯆꯤꯟ ꯁꯤꯟꯅꯁꯤꯔ ꯆꯤꯟ ꯅꯣꯏꯒꯤ ꯆꯤꯟꯗꯣ ꯑꯩꯉꯣꯟꯗ ꯕꯥꯜꯍꯜꯂꯣ ꯑꯩꯒꯤ ꯆꯤꯟꯗꯣ ꯅꯣꯏ ꯕꯥꯜꯍꯜꯂꯣ
ꯅꯣꯏꯖꯃꯒꯤ ꯍꯥꯏꯕ ꯋꯥꯅꯤ ꯄꯤꯛ ꯊꯟꯈ꯭ꯔꯕꯒꯤꯅꯤ ꯉꯁꯥꯏ ꯅꯨꯡꯊꯤꯟꯗ ꯀꯩꯅꯣ ꯆꯥꯕꯒꯤ ꯅꯠꯇ꯭ꯔꯗꯤ ꯆꯥꯔꯅꯤ ꯉꯁꯥꯏꯅ
ꯑ ꯅꯣꯏ ꯑꯗꯨꯗ ꯆꯠ ꯀꯗꯥꯏ ꯀꯥꯕ꯭ꯔꯣ
ꯑꯩꯈꯣꯏ ꯆꯔꯁꯇꯤ ꯑꯁ ꯀꯥꯗꯦꯗ ꯂꯩꯗꯤ ꯂꯩꯑ ꯀꯕꯨꯏ ꯈꯨꯟ ꯂꯩꯌꯦ ꯑꯗꯨ ꯀꯥꯗꯦ ꯅꯟꯗ ꯆꯁ ꯆꯠꯂꯨꯑꯦ ꯑꯗꯨꯁꯨ ꯀꯣ ꯁꯟꯗꯦꯗ ꯆꯠꯄ ꯁꯥꯔꯒ ꯆꯥꯛ ꯆꯁꯦ ꯆꯥꯛ ꯆꯥꯛꯁꯦ ꯁꯦꯝꯔꯒ ꯂꯩꯕ ꯃꯣꯏꯁꯦ ꯆꯥꯛ ꯆꯥꯅꯉꯥꯏ ꯑꯦꯁꯇꯔ ꯐꯁꯦ ꯇꯧꯕ ꯑꯗꯨꯒꯤ ꯑꯩꯒ ꯏꯅꯥꯎꯅꯨꯄꯤꯗꯨ ꯏꯀꯥꯏꯃꯟꯈ꯭ꯔꯕꯒꯤ ꯆꯥꯗꯕꯤꯗ ꯍꯟꯈ꯭ꯔꯕ ꯃꯣꯏ ꯌꯥꯝꯅ ꯀꯧ ꯀꯁꯤ ꯂꯝꯕꯤ ꯆꯠꯄ ꯐꯥꯎꯕ ꯊꯤꯡꯉꯒ
ꯑꯝ ꯅꯕꯁ ꯌꯥꯗ ꯃꯥꯅꯦꯗ ꯃꯁꯦ ꯇꯥꯕꯔ ꯍꯂ ꯆꯕꯤ ꯍ